ꯇꯕꯔꯣ
ꯑꯧ ꯇꯥꯕꯔꯣ ꯃꯣꯔꯅꯤꯡ
ꯇꯥꯔꯦ ꯇꯥꯔꯦ ꯃꯣꯔꯅꯤꯡ ꯃꯣꯔꯅꯤꯡ
ꯀꯩꯗꯧꯔꯤꯒꯦ
ꯏꯪꯂꯝꯕꯅꯦꯗ ꯁꯥꯃꯟꯕꯒꯤ
ꯑꯣ ꯍꯧꯖꯤꯛꯐꯥꯎ ꯇꯨꯝꯃꯤꯕ꯭ꯔꯣ
ꯑꯥ ꯅꯠꯇꯦ ꯊꯕꯛ ꯂꯣꯏꯅ ꯂꯣꯏꯔꯦ
ꯑꯁꯦꯡꯕꯅꯦ ꯊꯥꯖꯗꯕ ꯇꯧꯒꯅꯨ
ꯏꯊꯟꯇꯥ ꯂꯩꯕꯗꯤ ꯀꯣꯝꯃꯦꯗꯥꯅ
ꯀꯤꯔꯤ ꯍꯥꯏꯕꯥ
ꯈꯨꯟ ꯈꯨꯨꯟꯗ ꯅꯠꯇꯦ ꯔꯦꯟꯗ ꯂꯩꯥ
ꯇꯝꯄꯥꯥꯛꯇꯔꯣ
ꯑꯧ ꯅꯪꯁꯨꯨꯔꯣ
ꯅꯠꯇꯦ ꯑꯩ ꯈꯨꯟꯗꯅꯤꯗ
ꯏꯁ ꯅꯨꯡꯉꯥꯏꯔꯝꯒꯅꯤ ꯑꯗꯨꯗꯤ
ꯍꯣꯏ ꯑꯩꯈꯣꯏꯔꯣꯝꯗꯤ ꯁꯥꯕꯁꯨ ꯀꯤꯌꯥ ꯁꯥꯗꯦ
ꯑꯁ ꯌꯥꯝ ꯐꯩꯅꯦ ꯑꯗꯨꯗꯤ
ꯅꯣꯏꯔꯣꯝꯗꯗꯤ ꯃꯩ ꯊꯣꯔꯝꯒꯅꯤ ꯁꯥꯕꯗꯨꯅ
ꯄꯣꯛꯈꯥꯏꯒꯗꯧꯔꯦ
ꯌꯥꯝ ꯅꯣꯛꯒꯜꯂꯦꯍꯦ ꯅꯪꯁꯦ
ꯃꯥꯏ ꯃꯤ ꯐꯨꯠꯄꯒ ꯆꯞ ꯃꯥꯟꯅꯔꯕꯅꯤ
ꯎꯝ ꯃꯨꯜꯅꯤ ꯃꯄꯥꯟꯗ ꯊꯣꯛꯂꯗꯤ
ꯎꯝ ꯑꯗꯨꯗꯤ ꯐꯔꯦ ꯌꯨꯝꯗ ꯑꯗꯨꯝ ꯇꯨꯝꯕ ꯂꯩꯔꯣ ꯄꯦꯟ ꯊꯥꯔꯒ
ꯐꯦꯟ ꯊꯥꯕ ꯀꯅꯦ ꯃꯩꯗꯣ ꯌꯥꯝ ꯆꯠꯂꯦꯕ
ꯑꯣ ꯅꯨꯡꯁꯤꯈ꯭ꯔꯦꯗꯀꯣ ꯅꯣꯏ ꯇꯝꯄꯥꯛ ꯃꯤꯁꯦ ꯅꯨꯡꯁꯤꯈ꯭ꯔꯦꯗꯀꯣ ꯅꯣꯏ ꯇꯝꯄꯥꯛ ꯃꯤꯁꯦ
ꯀꯩ ꯏꯟꯖꯥꯡ ꯆꯔꯒꯦ
ꯁꯧꯒꯔꯤ ꯑꯣꯏꯅ ꯆꯥꯔꯦ
ꯑꯁ ꯌꯥꯝ ꯍꯥꯎꯋꯤꯅꯦ ꯑꯗꯨꯗꯤ
ꯎꯝ ꯆꯤꯡꯒꯤꯅꯤꯅꯥ ꯌꯥꯝ ꯍꯥꯎꯏ ꯍꯥꯏꯇꯔꯦ
ꯑꯁ
ꯅꯡꯗꯤ ꯀꯩ ꯏꯟꯁꯥꯡ ꯆꯥꯔꯒꯤ
ꯂꯧ ꯆꯠꯇ꯭ꯔꯣ ꯅꯣꯏꯗꯤ
ꯂꯧ ꯆꯗ ꯀꯨꯏꯔꯦ ꯂꯧ ꯂ ꯂꯧꯒꯁꯤ ꯂꯣꯏ ꯂꯣꯏꯔꯦꯗꯤ
ꯀꯔꯤꯕ
ꯌꯥꯝ ꯊꯨꯑꯦ ꯑꯗꯨꯗꯤ ꯂꯧ ꯃꯥꯇꯝꯔꯣ
ꯍꯣꯏ ꯂꯣꯏꯔꯦ ꯑꯩꯈꯣꯏꯗꯤ ꯇꯝꯄꯥꯛ ꯂꯥꯎ ꯅꯠꯇꯗ ꯆꯤꯡꯒꯤ ꯂꯍꯗꯣ
ꯑꯣ
ꯄꯦꯡꯕꯁꯨ ꯂꯣꯏ ꯄꯦꯡꯕꯁꯨ ꯂꯣꯏ ꯂꯣꯏꯔꯦ
ꯌꯨꯝꯗ ꯑꯗꯨꯝ ꯂꯩꯔꯦ ꯂꯧ ꯂꯣꯏꯕꯒꯤ
ꯌꯨꯝꯗ ꯑꯗꯨꯝ ꯂꯩꯔꯦ ꯐ꯭ꯔꯤꯗꯝ ꯑꯣꯏꯔꯦ
ꯌꯥꯝ ꯅꯨꯡꯉꯥꯏꯒꯅꯤ
ꯄꯇꯥꯥꯏꯕꯤ ꯀꯣꯏꯕ ꯂꯥꯛꯑꯣ
ꯑꯥ
ꯂꯥꯛꯀꯤ ꯂꯥꯛꯀꯦ ꯎꯝ
ꯅꯨꯄꯤ ꯊꯤꯔꯕꯣ ꯅꯪ
ꯀꯗꯥꯏꯗꯒꯤ ꯅꯨꯄꯤ ꯊꯤꯔꯕꯀꯔꯤ ꯏꯁ ꯅꯨꯄꯤ ꯊꯤꯔꯕꯒꯅ ꯍꯥꯏꯔꯕꯁꯤꯗꯤ ꯑꯁ ꯇꯥꯜꯂꯤꯍꯦ ꯊꯤꯈꯤꯔꯣꯏꯗ
ꯑꯉꯥꯡꯗꯤ ꯑꯣꯏꯗ꯭ꯔꯦ ꯆꯞ ꯆꯥꯕꯗꯤ ꯆꯞ ꯆꯥꯔꯕꯅꯤꯅ ꯊꯤꯅꯤꯡꯗ꯭ꯔꯤ
ꯀꯩꯍꯥꯏꯕ
ꯏꯉꯟꯗꯤ ꯍꯜꯂꯗꯕꯨ ꯃꯥꯜꯗꯅ
ꯅꯥꯗꯤꯀꯌꯥ
ꯑꯗꯨꯁꯨ
ꯇ꯭ꯋꯦꯟꯇꯤ ꯐꯣꯔ
ꯑ
ꯆꯞ ꯃꯥꯟꯅ ꯌꯦꯅ ꯑꯗꯨꯗꯤ
ꯑꯦ ꯐꯖꯗꯔ꯭ꯦꯍꯦ
ꯆꯞꯃꯅꯥꯌꯦ ꯑꯁꯦꯡꯕ
ꯈꯤꯇꯪꯗꯤ ꯍꯜꯂꯝꯒꯅꯤꯗꯥ
ꯑꯧ ꯑꯩ ꯇ꯭ꯋꯦꯟꯇꯤ ꯐꯥꯏꯚ ꯔꯟꯅꯤꯡ ꯑꯣꯏꯅ ꯆꯠꯈ꯭ꯔꯦ ꯍꯟꯗꯛꯇꯤ ꯇ꯭ꯋꯦꯟꯇꯤ ꯐꯥꯏꯚ ꯔꯟꯅꯤꯡ ꯑꯣꯏꯖꯈ꯭ꯔꯦ ꯅꯍꯥꯟ ꯃꯥꯔꯁꯇꯒꯤ
ꯅꯊꯟꯗ ꯂꯩꯕ꯭ꯔꯣ ꯍꯧꯖꯤꯛꯇꯤ
ꯑꯥ ꯅꯠꯇꯦ ꯑꯩꯈꯣꯏ ꯏꯃꯥꯟꯅꯕꯒ ꯂꯩꯗ ꯑꯩꯅꯥ ꯁꯝ ꯃꯥꯅ ꯑꯩꯒꯤ ꯁꯝ ꯀꯥꯛꯄꯤꯕ ꯑꯩꯅ ꯅꯪ ꯋꯥꯔꯤ ꯁꯥꯔꯤꯕ
ꯗꯨꯀꯥꯟ ꯍꯥꯡꯂꯣ ꯁꯝ ꯀꯛꯄꯒꯤ
ꯑꯣ ꯍꯪꯒ꯭ꯔꯁꯤꯔꯣ ꯈꯪꯗꯦ ꯅꯪ ꯄꯩꯁꯥ ꯈꯔ ꯊꯥꯗꯕꯤꯔꯛꯀꯦꯔꯣ
ꯍꯥꯏ ꯏꯁ ꯅꯣꯏꯁꯥꯏꯗ ꯍꯥꯏꯌꯣꯗꯨꯗꯤ
ꯄꯩꯁꯥ ꯈꯔ ꯊꯥꯗꯕꯤꯔꯛꯑꯣ ꯁꯝ ꯀꯛꯄꯒꯤꯗꯨ
ꯅꯨꯄꯤꯗꯤ ꯀꯣꯏꯔꯝꯒꯅꯤ
ꯏꯁ ꯅꯨꯄꯤꯗꯤ ꯀꯣꯏꯔꯝꯒꯅꯤ ꯀꯥꯏꯅꯦ ꯀꯣꯏꯗꯦꯗ ꯅꯨꯄꯤꯒꯁꯦ ꯀꯣꯏꯗꯕ ꯀꯨꯏꯔꯦ ꯏꯁ
ꯀꯔꯤꯒꯤ
ꯅꯨꯄꯤꯒꯁꯦ ꯀꯣꯏꯗꯕ ꯀꯨꯏꯔꯦ ꯆꯍꯤ ꯆꯍꯤ ꯐꯥꯈ꯭ꯔꯦ
ꯇꯜꯂꯥꯕꯣ
ꯇꯜꯂꯦ ꯑꯍꯜ ꯑꯣꯏꯔꯕꯅꯤꯅ ꯈꯔ ꯑꯍꯟ ꯑꯣꯏ ꯑꯣꯏꯔꯛꯄ ꯀꯥꯟꯗ ꯑꯃꯨꯛ ꯀꯣꯏꯒꯦꯅ
ꯑꯔꯤꯕ ꯑꯣꯜꯂꯅꯤ ꯀꯣ
ꯑꯔꯤꯕꯗꯤ ꯑꯣꯜꯂꯣꯏꯗ ꯅꯣꯏ ꯂꯩꯔꯤꯁꯤꯗꯤ ꯅꯣꯏ ꯂꯩꯁꯥꯕꯤ ꯃꯌꯥꯝ ꯂꯩꯔꯤꯁꯤꯗꯤ
ꯖꯥꯠ ꯖꯥꯠ ꯉꯥꯡꯏꯗ ꯅꯪꯁꯨ
ꯅꯣꯏ ꯂꯩꯁꯥꯕꯤ ꯃꯌꯥꯝ ꯂꯩꯔꯤꯁꯤꯗꯤ ꯑꯔꯤꯕ ꯑꯣꯏꯒꯗ꯭ꯔꯣ
ꯑꯔꯤꯕꯗꯤ ꯑꯣꯏꯔꯣꯏ ꯆꯥꯛ ꯆꯥꯈ꯭ꯔꯕ꯭ꯔꯣ
ꯍꯣꯏ ꯆꯥꯔꯦ
ꯑꯣ ꯀ꯭ꯔꯤ ꯑꯦꯟꯁꯥ
ꯍꯥꯥ
ꯗꯥꯜ
ꯑꯣ ꯏꯁ ꯅꯣꯏꯁꯦ ꯅꯨꯡꯁꯤꯈ꯭ꯔꯦꯗ ꯀꯣ ꯗꯥꯜ ꯑꯣꯏꯅ ꯆꯥꯕꯁꯦ
ꯍꯦꯟꯖꯥꯡ ꯊꯥꯔꯛꯑꯣ
ꯑꯩꯅ ꯈ꯭ꯋꯥꯏꯗꯒꯤ ꯄꯥꯝꯗꯕ ꯗꯥꯜ
ꯎꯄꯥꯏ ꯂꯩꯇꯦ
ꯎꯄꯥꯏ ꯂꯩꯇꯦ ꯅꯣꯏꯇꯝꯄꯥꯛ ꯃꯤꯗꯤ
ꯎꯝ ꯑꯗꯨꯅ ꯅꯉꯣꯟꯗ ꯑꯩ ꯍꯦꯟꯖꯥꯡ ꯊꯥꯔꯛꯑꯣ ꯍꯥꯏꯁꯤꯅꯦ
ꯊꯥꯔꯛꯀꯦ ꯊꯥꯔꯛꯀꯦ ꯑꯩꯈꯣꯏꯗ ꯑꯩꯈꯣꯏꯔꯣꯝꯗꯗꯤ ꯐ꯭ꯔꯦꯁ ꯂꯣꯏ ꯆꯥꯈ꯭ꯔꯦ ꯕꯤꯟꯁꯀꯨꯝꯕ ꯕꯤꯟꯁꯀꯨꯝꯕ ꯀꯦꯕꯦꯁꯀꯨꯝꯕ ꯌꯥꯝ ꯆꯥꯈ꯭ꯔꯦ ꯑꯩꯈꯣꯏ ꯑꯩꯈꯣꯏꯔꯣꯝꯗ ꯐ꯭ꯔꯦꯁ ꯑꯣꯏꯅ ꯊꯥꯕꯤꯒꯨꯝꯕ
ꯅꯪꯁꯨ ꯆꯥꯅꯤꯡꯔꯝꯅꯤꯅ ꯍꯥꯏꯕ ꯅꯠꯇ꯭ꯔꯣ
ꯂꯦꯟꯅꯕ ꯃꯥꯜꯂꯤꯀꯣ ꯅꯪꯒꯤꯗꯣ
ꯀꯔꯤꯕ
ꯂꯦꯟꯅꯥꯕ ꯃꯥꯥꯜꯂꯦꯕ
ꯀꯩꯅꯣ ꯅꯪ ꯔꯣꯡꯃꯩ ꯑꯣꯏꯒꯗ꯭ꯔꯥ
ꯃꯥꯅꯦ ꯃꯥꯅꯦ
ꯑꯣꯀꯦ ꯈꯪꯉꯤꯕ ꯅꯪꯒꯤ ꯅꯪꯒꯤ ꯅꯪꯅ ꯉꯥꯡꯕ ꯏꯁꯇꯥꯏꯜꯗꯣ
ꯆꯤꯡꯃꯤꯒꯤ ꯃꯤꯅꯥ ꯉꯥꯡꯕ ꯃꯥꯟꯕꯔꯣ꯫
ꯅꯪꯅ ꯉꯡꯕꯗꯣ ꯀ꯭ꯔꯤꯕ
ꯂꯣꯟ ꯈꯣꯏꯕ꯭ꯔꯣ ꯑꯩꯩꯅ ꯉꯥꯡꯕꯗꯣ
ꯈꯣꯏꯕꯨꯗꯤ ꯈꯣꯏꯗꯤꯗ ꯈꯤꯇꯪ ꯈꯤꯇꯪꯗꯤ ꯍꯣꯏ
ꯎꯝ ꯑꯣꯔꯤꯖꯤꯅꯦꯜ ꯅꯥꯠꯇꯕꯅꯤꯅ ꯎꯝ ꯀꯩꯅꯣ ꯅꯪ ꯀꯣꯂꯦꯖ ꯀꯥꯔꯥ ꯂꯩꯕ꯭ꯔꯣ ꯀꯃꯥꯏ ꯇꯧꯕ꯭ꯔꯣ
ꯍꯣꯏ꯫
ꯍꯥ
ꯍꯣꯏ ꯀꯥꯏꯌꯦ
ꯁꯤꯃꯤꯁꯇꯔ ꯀꯌꯥꯔꯣ
ꯐꯤꯞ ꯁꯤꯃꯤꯁꯇꯔ ꯍꯥꯏꯕ꯭ꯔꯣ
ꯍꯂꯣꯔꯦ ꯇ꯭ꯔꯥꯏꯅꯤꯡ ꯑꯃ ꯆꯠꯄꯀꯣ
ꯑꯣ ꯑꯩꯁꯨ ꯂꯣꯏꯔꯦ ꯍꯥꯀꯨꯝꯅ
ꯍ ꯀꯨꯝꯅ ꯂꯣꯏꯔꯦ ꯇꯨ ꯊꯥꯎꯖꯟ ꯇ꯭ꯋꯦꯟꯇꯤ ꯐꯥꯏꯚꯇꯒꯤ
ꯏꯕꯅꯤ ꯆꯞ ꯃꯅꯥꯔꯦ ꯑꯗꯨꯗꯤ
ꯎꯝ ꯀꯔꯤ ꯇ꯭ꯔꯦꯅꯤꯡ ꯑꯣꯏꯅ ꯌꯥꯎꯕ꯭ꯔꯣ ꯑꯣꯐꯤꯁ ꯁꯥꯔ ꯑꯣꯟꯈ꯭ꯔꯒꯦ ꯍꯥꯏꯕ꯭ꯔꯥ
ꯅꯥꯠꯇꯦ
ꯑꯣꯐꯤꯁꯔꯒꯤꯔ
ꯄꯥꯏꯃꯔꯤ ꯑꯣꯖꯥꯒꯤꯅꯤꯗ
ꯑꯣ ꯕꯦꯔꯤꯒꯨꯗ ꯌꯥꯝ ꯐꯥꯏꯅ ꯗꯨꯗꯤ
ꯄ꯭ꯔꯥꯏꯃꯥꯔꯤꯒꯤ
ꯑꯣ ꯂꯥꯏ ꯈꯨꯔꯨꯝꯕꯤꯑꯣ
ꯈꯨꯔꯨꯝꯕꯤꯒꯦ ꯈꯨꯔꯨꯝꯕꯤꯒꯦ
ꯀꯩ ꯍꯥꯏꯕ
ꯅꯪ ꯂꯥꯏ ꯈꯨꯔꯨꯝꯕꯤꯒꯦ ꯍꯥꯏꯕꯗꯣ
ꯑꯣ
ꯀꯧꯅꯤ ꯍꯥꯏꯕꯅꯤꯗ
ꯍꯣ ꯍꯣꯏ ꯀꯎꯔꯣꯏ ꯀꯎꯔꯣꯏ ꯑꯩ ꯈꯨꯔꯨꯝꯕꯤꯒꯦ ꯀꯣ
ꯂꯩ ꯐꯖꯗ꯭ꯔꯁꯨ ꯈꯨꯔꯨꯝꯃꯤꯒꯤ ꯀꯗꯥꯏ ꯆꯇꯀꯤꯔꯣ ꯉꯁꯤꯗꯤ ꯊꯕꯛ ꯆꯠꯀꯗ꯭ꯔꯣ
ꯂꯩꯒꯅꯤ ꯌꯨꯝꯗ
ꯑꯣ ꯅꯪ ꯉꯁꯥꯏ ꯊꯕꯛ ꯇꯧꯋꯦ ꯍꯥꯏꯕꯗꯤ ꯀ꯭ꯔꯤ ꯑꯣ ꯅꯪ ꯉꯁꯥꯏ ꯊꯕꯛ ꯇꯧꯋꯦ ꯍꯥꯏꯕꯗꯨ ꯀ꯭ꯔꯤ ꯊꯕꯛꯔꯣ
ꯏꯁ ꯀꯔꯤꯁꯨ ꯅꯠꯇꯦꯗ ꯏꯀꯥꯏꯌꯦ ꯍꯥꯏꯗꯣꯛꯄꯗ
ꯍꯥ
ꯏꯀꯥꯏꯌꯦ ꯍꯥꯏꯗꯣꯛꯀꯗꯕꯗꯣ
ꯍꯥꯏꯗꯣꯛ ꯑꯣꯗꯥ ꯀꯩꯁꯨ ꯇꯧꯔꯣꯏꯗ
ꯎꯝ ꯅꯣꯛꯅꯒꯅꯤ ꯅꯣꯏ
ꯀꯩꯁꯨ ꯇꯧꯔꯣꯏ ꯍꯦ ꯍꯥꯏꯔꯛ ꯑꯣꯅꯤ ꯀꯔꯤ ꯊꯕꯛꯔꯣ
ꯀꯔꯤꯁꯨ ꯅꯠꯇꯦ ꯑꯩꯅ ꯆꯥꯕ ꯀꯣꯟ ꯐꯦꯡꯕꯅꯤ
ꯑꯗꯨꯕꯨ ꯊꯕꯛꯅꯤ ꯀꯥꯏꯅ
ꯁꯨꯝ ꯐꯤ ꯁꯨꯕ ꯑꯁꯤꯒꯨꯝꯕꯅꯤꯗ
ꯎꯝ ꯑꯗꯨꯕꯨ ꯊꯕꯛꯅꯤ ꯀꯥꯏꯅ
ꯍꯕꯛ ꯅꯠꯇ꯭ꯔꯗꯤ ꯀꯔꯤꯅꯣ
ꯊꯕꯛ ꯃꯆꯥꯅꯤꯅ ꯑꯗꯨꯗꯤ ꯑꯗꯨꯗꯤ ꯋꯥꯏꯖꯨ ꯈꯔꯥ ꯇꯥꯏꯕ꯭ꯔꯥ ꯅꯣꯏꯗꯤ ꯋꯥꯏꯒꯨꯝꯕ ꯇꯥꯏꯕ꯭ꯔꯥ ꯌꯨꯝ ꯒꯨꯝꯕ ꯁꯦꯡꯕ꯭ꯔꯅ ꯈꯜꯂꯨꯔꯦ
ꯏꯁ ꯌꯥꯝ ꯍꯟꯊꯥꯅ ꯈꯟꯒꯅꯨꯀꯣ
ꯅꯨꯄꯤꯗꯤ ꯑꯗꯨꯝ ꯑꯗꯨꯝ ꯇꯧꯒꯜꯂꯦꯅ ꯑꯗꯨꯒꯨꯝꯕ ꯊꯕꯛꯇꯣ
ꯁꯤ ꯅꯠꯇ꯭ꯔꯗꯤ ꯂꯩꯇ꯭ꯔꯦ ꯈꯣꯏꯒꯤꯗꯤ
ꯎꯝ ꯀꯩ ꯅꯪ ꯅꯊꯟꯗ ꯂꯩꯕ꯭ꯔꯥ ꯀꯃꯤꯟ ꯇꯧꯕ꯭ꯔꯥ
ꯏꯃꯥꯟꯅꯕꯤꯒ ꯂꯩ ꯀꯥ ꯑꯃꯗ ꯃꯥꯗꯤ ꯇꯣꯉꯥꯟ ꯇꯣꯉꯥꯟꯅ ꯂꯩ
ꯑꯣ ꯔꯦꯟ ꯔꯦꯟ ꯑꯣꯏꯅ ꯂꯩꯕ꯭ꯔꯥ ꯀꯃꯥꯏ ꯇꯧꯕ꯭ꯔꯥ
ꯑꯧ ꯔꯦꯟꯅꯦ
ꯑꯣ ꯑꯣ ꯍꯥꯎꯑꯣ ꯑꯗꯨꯒꯤ ꯇꯧꯕꯅꯤꯗ ꯀꯔꯤ ꯍꯥꯏꯕ
ꯅꯤꯁꯥ ꯆꯥꯕ꯭ꯔꯣ
ꯑꯩꯕꯨ ꯅꯤꯁꯥ ꯆꯥꯔꯝꯒꯗꯧ ꯃꯤ ꯃꯥꯟꯕ꯭ꯔꯣ
ꯎꯝ
ꯃꯥꯟꯕ꯭ꯔꯥ
ꯈꯪꯗꯦ
ꯃꯥꯟꯕ꯭ꯔꯥ ꯃꯥꯟꯗꯕ꯭ꯔꯥ ꯅꯪ
ꯎꯝ ꯈꯤꯠꯇꯪ ꯃꯥꯟꯂꯦ
ꯈꯤꯠꯇꯪ ꯈꯤꯇꯪ ꯃꯥꯜꯂꯦ
ꯑꯥ
ꯏꯌꯥ ꯕꯨꯗꯤ ꯃꯔꯛ ꯃꯔꯛꯇ ꯊꯛꯑꯦ
ꯎꯝ ꯑꯗꯨꯅꯦꯕ
ꯑꯗꯨꯅꯦꯕ ꯑꯩ ꯁꯥꯛ ꯌꯦꯡꯕꯗ ꯀꯪꯕ꯭ꯔꯥ
ꯑꯩ ꯁꯥꯛ ꯌꯦꯡꯕꯗ ꯈꯪꯕ꯭ꯔꯥ ꯀꯃꯥꯏ ꯇꯧꯕ꯭ꯔꯥ
ꯑ ꯅꯪꯒꯤ ꯁꯛꯇ
ꯏꯁ ꯏꯁ ꯑꯣꯏꯗꯕ
ꯈꯥꯗ꯭ꯔꯣ ꯊꯛ ꯏꯗꯣ
ꯃꯔꯛ ꯃꯔꯛꯇ ꯈꯛꯇꯅꯤꯗ
ꯃꯔꯛ ꯃꯔꯛꯇꯒꯤ ꯀꯣ ꯂꯥꯏꯆꯨꯡꯒꯅꯤ
ꯎꯝ ꯑꯩꯈꯣꯏ ꯂꯥꯏꯆꯨꯒꯗꯧꯕ ꯃꯤ ꯅꯠꯇꯦ
ꯊꯛꯀꯅꯨ ꯑꯗꯨꯒꯨꯝꯕꯗꯣ ꯐꯠꯇꯦ
ꯍꯣꯏ ꯍꯣꯏ ꯅꯪꯅ ꯍꯥꯏꯕꯅꯦ ꯊꯥꯛꯑꯔꯣꯏ
ꯒ꯭ꯌꯥꯟ ꯇꯅ ꯂꯩꯌꯨꯀꯣ
ꯍꯥ
ꯒ꯭ꯌꯥꯟ ꯇꯅ ꯂꯩꯌꯨꯕ
ꯍꯣꯏꯗ ꯌꯦꯟ ꯇꯥꯅ ꯂꯩꯒꯦ ꯅꯪꯅ ꯍꯥꯏꯕꯅꯤꯅꯦ ꯑꯣꯀꯦ ꯅꯪꯅ ꯍꯥꯏꯕꯅꯤꯅ ꯆꯥꯔꯣꯏ
ꯏꯁ
ꯑꯩꯗꯤ ꯅꯨꯄꯤꯅ ꯍꯥꯏꯕꯁꯦ ꯌꯥꯝ ꯏꯜꯂꯦꯕ
ꯑꯗꯍꯥ ꯃꯣꯔꯥ ꯑꯗꯨ
ꯌꯥ ꯑꯩꯗꯤꯗꯤ ꯅꯨꯄꯤꯅ ꯍꯥꯏꯕꯁꯦ ꯌꯥꯝ ꯏꯜꯂꯦꯕꯀꯣ
ꯑꯁ ꯏꯂꯥꯝꯒꯅꯤ
ꯈꯔ ꯑꯁꯤꯗꯩ ꯍꯦꯟꯅ ꯍꯥꯏꯕꯤꯌꯨ ꯈꯔ ꯏꯟꯅꯕ ꯑꯩꯌꯥ
ꯌꯥꯝꯅ ꯅꯣꯛꯔꯒ ꯂꯩꯌꯦ ꯊꯕꯛ